ꯑ
ꯍꯂꯣ
ꯍꯥꯥꯕꯕꯦꯃ
ꯑꯦ ꯑꯩꯩꯅ
ꯀꯔꯤ ꯂꯟꯁꯦ ꯀꯔꯤ
ꯁꯥꯏꯠꯀꯤ ꯃꯈꯣꯟ ꯌꯥꯝ ꯇꯥꯕ꯭ꯔꯥ
ꯍ ꯑꯇꯏ
ꯌꯥꯝꯒ꯭ꯌꯥꯟ ꯇꯥꯕ꯭ꯔꯣ
ꯑꯌꯥꯝꯅꯗꯤ ꯇꯥꯕ ꯅꯠꯇꯦ ꯍꯧꯖꯤꯛꯁꯦ ꯉꯁꯥꯏꯗꯣ ꯑꯍꯥꯟꯕ ꯊꯣꯛꯄꯗ ꯈꯔ ꯇꯥꯔꯝꯃꯦ ꯍꯧꯖꯤꯛ ꯇꯥꯗ꯭ꯔꯦ
ꯑ ꯑꯩꯒꯤꯁꯦ ꯀꯩꯅꯣ ꯇꯧꯒꯗꯕ ꯃꯤꯃꯤꯁꯤꯡ ꯁꯨꯔꯝꯕ ꯑꯗꯨꯒ ꯇꯥꯛ ꯂꯥꯎ ꯆꯪꯉꯛꯄꯗꯨꯅꯦ ꯐꯣꯟꯁꯦ
ꯑꯥ
ꯂꯒꯅꯤꯅꯦ
ꯌꯥꯝ ꯍꯥꯎꯅ ꯆꯥꯗꯧꯔꯤꯗ ꯅꯪꯁꯦ ꯍꯥꯎ ꯐ ꯍꯥꯎ ꯐꯠ ꯀꯁꯥꯏꯗ ꯌꯥꯗꯦ ꯎꯝꯅꯤꯒꯤ
ꯍ ꯇꯣ ꯃꯤꯅꯤꯁꯤꯃꯗꯅ
ꯍꯜꯂꯛꯄ ꯌꯥꯝ ꯐꯥꯎꯋꯦꯀꯣ
ꯍꯥꯎꯕ
ꯎꯝ ꯀꯔꯤ ꯀꯅ ꯃꯤꯅꯤꯁꯤ ꯋꯥꯥꯏꯗꯤ
ꯍꯥꯏꯗꯅ ꯑꯩ ꯑꯩ ꯆꯥꯕ ꯐꯪꯉꯣꯏꯗꯣꯔꯤꯕ
ꯁ
ꯀꯃ ꯌꯨ ꯍꯥꯏꯗ꯭ꯔꯣ
ꯃꯤꯅꯤꯠ ꯇꯔꯥꯅꯤꯊꯣꯏꯗꯗꯤ ꯀꯝꯄ꯭ꯂꯤꯠ ꯑꯣꯏꯈꯤꯕ
ꯃꯤꯅꯤꯠ ꯃꯉꯥ ꯐꯥꯎ ꯇꯥꯔꯔꯤꯕꯁꯤꯡꯗꯨꯗꯤ ꯍꯥꯞꯅꯤꯡ ꯌꯥꯝꯅꯗꯤ ꯅꯠꯇ꯭ꯔꯥ
ꯑꯗꯨꯅꯦ ꯍꯥꯏꯁꯦ
ꯑꯗꯨ ꯃꯣꯛ ꯈꯔꯅ ꯇꯧꯕꯤꯕ ꯁꯦꯝꯕꯤꯕ ꯌꯥꯗ꯭ꯔꯣ ꯅꯪꯗꯣ ꯈꯔ ꯁꯤꯒꯦ ꯍꯥꯏ
ꯑꯩꯅ ꯅꯠꯇꯦ ꯑꯩꯈꯣꯏ ꯏꯆꯦꯅ ꯁꯦꯝꯃꯦ ꯑꯩ ꯈꯪꯗꯦ
ꯑ ꯔ ꯑꯣꯏꯗꯨꯗꯤ
ꯑꯗꯨꯒꯤ ꯈꯪꯗꯕꯒꯤ ꯑꯩꯁꯦ ꯐꯣꯟꯁꯦ ꯗꯥꯛ ꯂꯥꯎꯅ ꯇ꯭ꯔꯥꯏ ꯇꯧꯁꯟꯕꯅꯦꯕ ꯅꯪꯉꯣꯟꯗ ꯑꯗꯨꯅ ꯑꯩ ꯁꯣꯝꯀꯟ ꯆꯥꯡꯨꯕ ꯀꯥꯟꯗ ꯃꯅꯝꯁꯦ ꯂꯥꯛꯑꯦ ꯌꯦꯡꯉꯨꯕ ꯀꯥꯟꯗꯗꯤ ꯁꯨꯔꯒ ꯂꯩꯔꯝꯃꯦ ꯖꯦꯡꯖꯦꯡ
ꯆꯅꯤ ꯍꯥꯏꯥꯛꯄꯗ ꯌꯥꯝ ꯆꯅꯤ ꯍꯥꯏꯥꯛꯕꯗꯨ ꯃꯥꯥꯏ ꯂꯩꯇ ꯍꯒ
ꯍꯣꯏ
ꯖꯒꯥ ꯐꯔ ꯗꯧꯔꯒ ꯊꯣꯂꯒꯠ ꯆꯅꯤꯡ ꯉꯁ
ꯆꯥꯗꯅꯤ ꯆꯥꯗꯅꯤ ꯑꯩꯅ ꯄꯥꯝꯖꯕ ꯁꯤꯡꯁꯦ ꯃꯊꯪ ꯃꯊꯪ ꯊꯣꯛꯂꯛꯑꯦꯕ ꯄꯣꯠꯁꯦ ꯀꯛꯎꯕꯗꯒꯤ
ꯑ ꯑꯣꯟꯂꯥꯏꯟ ꯌꯦꯅ ꯇꯔꯣ ꯑꯃꯃꯨ ꯅꯪꯕꯤ ꯑꯣ ꯅꯠꯇ ꯏꯟꯁꯇꯒ꯭ꯔꯝꯗ
ꯍꯣꯏ ꯂꯣꯠꯁꯟꯁꯨ ꯊꯣꯛꯂꯛꯑꯦ ꯁꯦꯞꯇꯤ ꯃꯌꯥꯝ ꯊꯣꯛꯁꯜꯂꯛꯑꯦ ꯑꯩꯁꯦ ꯈꯪꯕ꯭ꯔꯥ ꯂꯩ ꯁꯨꯡꯂꯩ ꯂꯩꯗ꯭ꯔꯤ
ꯂꯩꯔꯣ ꯂꯩꯔꯣ ꯂꯣꯏ ꯂꯩꯔꯣ ꯑꯗꯨ ꯄꯥꯏꯕ ꯐꯥꯎ ꯍꯧꯗ꯭ꯔꯤꯀꯥꯟꯗ ꯑꯦꯛꯁꯄꯥꯏꯔꯤ ꯆꯠ ꯀꯍꯥꯟꯗꯣ ꯃꯌꯥꯝ ꯂꯩꯁꯜꯂꯒ
ꯍꯟꯗꯛꯀ ꯂꯥꯛꯑꯗꯤ ꯂꯩꯇ꯭ꯔꯦ ꯍꯥꯏꯔꯒ
ꯑꯥ
ꯍꯟꯗꯀ ꯂꯥꯛꯑꯗꯤ ꯂꯩꯇ꯭ꯔꯦ
ꯑ
ꯈꯪꯗ꯭ꯔꯦꯗ ꯑꯩꯁꯨ ꯀꯣꯛꯀ ꯉꯥꯎꯖꯩꯗ
ꯉꯥꯎꯕꯤꯔꯨꯅꯨ ꯉꯥꯎꯕꯤꯔꯨꯅꯨ ꯇꯨꯝꯃꯝꯕꯅꯦ ꯑꯩꯁꯨ
ꯑꯩꯅ ꯍꯧꯒꯠꯂꯒ ꯐꯝꯃꯣ ꯍꯥꯏꯕ ꯅꯠꯇ꯭ꯔꯣ ꯅꯪ ꯍꯥꯏꯕ ꯏꯟꯗꯣꯏꯁꯤ ꯀꯩꯒꯤꯅꯣ
ꯉꯥꯏꯁꯥꯗꯒꯤꯅꯦ ꯅꯪ ꯅ ꯍꯥꯏꯗꯣ ꯄꯨꯡ ꯃꯔꯤ ꯃꯉꯥ ꯁꯨꯔꯝꯃꯅꯤ
ꯐꯪꯗꯕ
ꯅꯠꯇꯦ ꯅꯪꯅ ꯍꯥꯏꯒꯗ ꯑꯗꯨ ꯀꯨꯏꯅꯗꯤ ꯐꯝꯕ ꯉꯝꯗꯕꯅꯤ ꯑꯩ ꯑꯩꯁꯦ ꯃꯔꯤ ꯃꯉꯥꯔꯛ ꯑꯣ ꯍꯣ ꯍꯧꯒꯠꯂꯝꯕꯅꯤ ꯃꯥꯄꯥꯟꯗ ꯊꯣꯛꯈꯤꯕ
ꯑꯃꯨꯛ ꯊꯣꯛ ꯑꯃꯨꯛ ꯆꯪ ꯑꯃꯨꯛ ꯊꯣꯛ ꯑꯃꯨꯛ ꯆꯪꯁꯤ
ꯍꯜꯂꯣ
ꯌꯥꯅꯤ ꯇꯥꯗ꯭ꯔꯣ
ꯍꯥꯏ ꯇꯥꯏ ꯇꯥꯏ
ꯍꯜꯂꯣꯒ ꯍꯥꯏꯔꯛꯀꯅꯨꯀꯣ ꯃꯤꯍꯨꯟ ꯊꯥꯟꯍꯨꯟꯒ ꯁꯨꯗꯦ
ꯑ ꯍꯜꯂꯣ
ꯆꯥꯛ ꯍꯤꯡꯖꯥꯡꯒ ꯊꯣꯡꯉꯥꯔꯣꯏ
ꯍꯥꯎ ꯍꯥꯎ ꯍꯥꯎ ꯂꯑꯒꯦ
ꯅꯪꯒꯤꯁꯦ ꯅꯪꯒꯤꯁꯦ
ꯑꯩꯕꯨ ꯀꯧꯔꯦ ꯈꯣꯂꯤꯡ ꯈꯣꯂꯤꯡ
ꯆꯥꯛ ꯍꯤꯡꯖꯥꯡ ꯊꯣꯏꯉꯥꯔꯣꯏꯗ꯭ꯔꯣ
ꯆꯥꯛ ꯊꯣꯡꯗꯣꯏꯅꯤ ꯀꯩꯅꯣ
ꯎꯝ ꯅꯨꯡꯗꯥꯡꯒꯤ ꯀꯥꯔꯤ ꯃꯥꯊꯦꯜ ꯊꯣꯡꯗꯣꯏꯕ
ꯈꯪꯗꯦꯗ ꯀꯔꯤꯕꯨ ꯊꯣꯡꯗꯣꯏꯅꯣ ꯈꯪꯗ꯭ꯔꯦ ꯇꯧꯔꯤꯁꯦ
ꯑꯪ ꯅꯪꯗꯤ ꯍꯥꯎꯇꯕ ꯍꯤꯡꯖꯥꯡ ꯑꯃꯨꯛ ꯊꯣꯡꯉ ꯂꯩꯅꯤ ꯅꯠꯇ꯭ꯔ
ꯍꯥꯎꯇꯕ ꯍꯥꯎꯇꯅꯤ ꯑꯩꯈꯣꯏꯅꯕꯨꯛ ꯑꯍꯥꯎꯕ ꯆꯥꯕ꯭ꯔꯥ
ꯅꯣꯏꯒ ꯂꯩꯅꯤꯡꯉꯦ ꯉꯠꯇ ꯀꯧꯟ ꯅꯤꯡꯗ꯭ꯔꯣ ꯅꯣꯏꯗ
ꯑꯗꯨꯗꯤ ꯅꯨꯡꯉꯥꯏꯗꯣꯏ ꯅꯠꯇ꯭ꯔꯣ
ꯑꯥ ꯑꯗꯨꯅꯤ ꯆꯅꯥ ꯆꯥꯕꯁꯦ ꯑꯩ ꯌꯥꯝ ꯅꯨꯡꯁꯤꯗ꯭ꯔꯕ ꯑꯩꯁꯦ
ꯆꯅꯥꯁꯨ ꯍꯥꯎꯕꯅꯤ ꯀꯩꯅꯣ
ꯆꯥꯅ ꯆꯥꯕ ꯄꯣꯏꯇꯣꯟ ꯅꯨꯡꯁꯤꯗ꯭ꯔꯥ
ꯆꯅꯥꯒꯤ ꯃꯍꯥꯎꯁꯨ ꯇꯣꯉꯥꯜꯂꯤ ꯗꯤꯐ꯭ꯔꯦꯟꯁ ꯂꯣꯏꯅꯃꯛ
ꯑꯥ ꯑꯦ ꯂꯩ ꯑꯗ ꯑꯁ ꯍꯥꯥꯟ ꯅ ꯀꯣ
ꯑꯝ
ꯑꯉꯥꯡ ꯑꯣꯏꯔꯤꯉꯩꯗ ꯆꯅꯥꯁꯦ ꯑꯗꯨꯝ ꯌꯥꯝ ꯍꯥꯎꯅ ꯆꯥꯔꯝꯕꯅꯦ ꯉꯁ ꯑꯩꯈꯣꯏ ꯄꯥꯒ ꯑꯩꯁꯦ ꯍꯣꯇꯦꯜꯒꯨꯝꯕ ꯆꯪꯉꯗꯤ ꯃꯥꯅ ꯀꯔꯤ ꯆꯠꯅꯤꯡꯒꯦ ꯍꯥꯏꯗꯤ ꯑꯩ ꯆꯅꯥ ꯆꯅꯤꯡꯉꯦ ꯁꯟꯗꯥꯁꯅꯤꯝ ꯆꯔꯝ ꯃꯔ ꯆꯛꯇꯤ ꯀꯥ ꯇ ꯏꯗꯒꯤ ꯑꯗꯨ ꯃꯤꯁ ꯑꯗꯨ ꯃꯤꯁ ꯁꯤꯡꯗ ꯆꯅꯥꯁꯦ ꯍꯥꯃꯦꯡꯒꯤ ꯀꯩꯅꯣ ꯁꯤꯁꯨ ꯃꯥꯔꯦ ꯍꯥꯏ
ꯃꯥꯒꯤ ꯃꯨꯆꯤꯟ ꯃꯨꯆꯤꯟ ꯃꯨꯔꯒ ꯇꯥꯕꯗꯣ
ꯑ ꯑꯗꯨ ꯇꯏ ꯌꯥꯝ ꯍꯥꯎ ꯆꯥꯏꯅꯦꯕ ꯃꯤ ꯈꯔ
ꯑꯦꯀꯥꯎꯟꯁꯦ ꯆꯪꯕꯗ ꯄꯩꯁꯥ ꯌꯥꯎꯔꯝꯗꯕꯁꯦ ꯋꯥꯈꯜ ꯅꯨꯡꯉꯥꯏꯇꯦ
ꯑꯁ ꯖꯤꯔꯣꯒ ꯂꯩꯕ꯭ꯔꯥ ꯑꯩꯒꯤꯁꯨ ꯂꯨꯄꯥ ꯑꯅꯤ ꯂꯩꯔꯝꯒꯅꯤ ꯑꯁꯤꯁꯦ
ꯍꯥꯥ
ꯀ
ꯑꯩꯗꯤ ꯂꯨꯄꯥ ꯃꯈꯥꯏ ꯂꯩ ꯀꯩ ꯍꯥꯏꯅꯣ
ꯍꯖꯕꯨ ꯋꯥꯂꯩꯀꯣ
ꯅꯪꯁꯨ ꯊꯥꯖꯕ ꯋꯥꯠꯂꯤꯀꯣ
ꯑꯣ ꯎꯠꯄ ꯌꯥꯔꯕꯅꯤꯗꯨ ꯄꯤꯕ ꯌꯥꯕ ꯑꯗꯣ ꯑꯩꯈꯣꯏ ꯑꯩꯈꯣꯏ ꯀꯩꯅꯣꯒꯤꯗꯤ ꯌꯥꯗꯦꯅꯦ ꯑꯗꯨ ꯁ ꯂ ꯍꯨꯁꯤ ꯌꯥ
ꯌꯥꯑꯦ ꯀꯩꯅꯩꯅꯣ
ꯌꯥ ꯗꯦꯏꯒꯤꯗꯤ
ꯏꯁ ꯅꯪꯒꯤ ꯈꯇꯪ ꯌꯥꯗꯕ ꯑꯩꯈꯣꯏꯒꯤꯅ ꯌꯥꯕ
ꯃꯖꯣ ꯑꯥꯏ ꯐꯣꯟꯣꯟ ꯔꯃꯤꯗꯥ
ꯅꯠꯇꯦ
ꯑꯩꯥꯏ ꯐꯣꯟ ꯃꯥꯜꯂꯤꯗ ꯑꯩ ꯊꯅꯤꯗ
ꯅꯠꯇꯦꯗ ꯑꯦꯟꯗ꯭ꯔꯣꯏꯗꯅꯦ ꯑꯦꯟꯗ꯭ꯔꯣꯏꯗꯠꯇ ꯅꯠꯇꯗꯤ ꯒꯦꯝ ꯁꯥꯟꯅꯕ ꯌꯥꯗ꯭ꯔꯤ
ꯎꯝ ꯑꯩ ꯉꯁꯥꯏ ꯎꯈꯤꯕꯗꯨꯗꯤ ꯀꯩꯅꯣꯒꯤ ꯁꯋꯦꯗ
ꯀꯩ ꯑꯣꯏꯕ
ꯑꯥꯏꯐꯣꯟ ꯀꯩꯅꯣ ꯎꯕꯦꯗ
ꯀꯩ ꯉꯁꯥꯏ ꯀꯩꯗ ꯀꯩ ꯎꯔꯤꯅꯣ ꯍꯥꯏꯁꯦ
ꯀꯩꯅ ꯊ ꯀꯩꯅ ꯍꯧ
ꯍꯥꯥ
ꯍ ꯊꯥꯏ ꯏꯁꯀ꯭ꯔꯤꯟ ꯁꯣꯠ ꯅ ꯑꯣꯏ ꯊꯄꯠꯇꯣ
ꯉꯁꯥꯏ ꯈꯔ ꯏꯁꯀ꯭ꯔꯤꯟ ꯁꯣꯂꯔꯣ ꯅꯪꯉꯣꯟꯗ ꯊꯥ
ꯌꯦꯃꯣ ꯌꯦꯃꯣ ꯌꯦꯃꯣ ꯑꯁ ꯑꯁꯤ ꯊꯕꯛ ꯂꯣꯏꯔꯒ ꯆꯪꯉ ꯌꯦꯡꯕꯤꯌꯨ
ꯈꯪꯗꯦꯗ ꯑꯩ ꯀꯣ ꯈꯪꯗꯦꯀꯣ ꯑꯩꯗꯤ ꯏꯁꯀ꯭ꯔꯤꯟ ꯁꯣꯠ ꯑꯝꯇ ꯊꯥꯗꯦ ꯅꯪꯉꯣꯟꯗ
ꯍꯣꯏ ꯍꯣꯏ ꯍꯣꯔꯦꯟ ꯆꯉꯥꯏ ꯌꯦꯡꯉꯣꯕ
ꯍꯣꯔꯦꯟ ꯅꯠꯇ꯭ꯔꯁꯨ ꯍꯧꯖꯤꯛ ꯆꯪꯉꯒ ꯌꯦꯡꯉꯦ ꯊꯥꯗꯦ
ꯎꯝ ꯎꯝ ꯁꯉꯕ
ꯆꯦꯡꯉꯦ
ꯁꯦꯡꯉꯦ ꯌꯥꯝ ꯁꯦꯡꯉꯦ
ꯁꯦꯉꯦ ꯄꯨꯁ ꯁꯦꯉꯦ
ꯑꯁꯤ ꯤꯀꯥꯔꯤ ꯑꯁꯤꯁ ꯑꯩꯒꯤ ꯑꯥꯢꯖꯤ ꯑꯦꯀꯥꯎꯟꯗ ꯆꯪꯉꯒ ꯁꯀ꯭ꯔꯤꯟ ꯁꯣꯠ ꯂꯧꯕꯗꯤ ꯀꯔꯤ
ꯌꯥꯗꯦꯍꯦ ꯃꯤꯅꯤꯠ ꯑꯅꯤ ꯃꯨꯛ ꯇ ꯉꯥꯏꯔꯦ ꯉꯥꯏꯈꯣ
ꯍꯧꯔꯝꯕ꯭ꯔꯥꯕ
ꯇꯧꯗꯦ ꯃꯤꯒꯤ ꯑꯋꯥꯏꯕꯅꯦ
ꯎꯝ
ꯅꯨꯄꯤ ꯃꯥꯡꯗ ꯒꯞ-ꯁꯞ
ꯑꯦ ꯌꯥ ꯈ꯭ꯋꯥꯡ ꯅꯥꯗ꯭ꯔꯥ ꯑꯩ
ꯅꯥꯗꯦ ꯑꯩꯗꯤ ꯑꯉꯥꯡꯒ ꯂꯩꯌꯦ ꯉꯁꯥꯏꯗꯒꯤ ꯅꯨꯡꯉꯥꯏꯌꯦ
ꯑꯉꯥꯡ ꯑꯗꯣ ꯂꯝꯍꯦꯟꯗ꯭ꯔꯤꯗꯤ ꯂꯩꯕ ꯅꯨꯡꯉꯥꯏ ꯑꯗꯨꯝ ꯑꯉꯥꯡ ꯂꯝꯍꯦꯟ ꯕꯀꯣ ꯑꯩꯗꯤ ꯋꯥꯕꯅꯤꯀꯣ ꯎꯝ
ꯅꯨꯄꯥ ꯍꯥꯏꯕꯁꯦ ꯅꯨꯄꯥ ꯍꯥꯏꯕꯁꯦ ꯅꯨꯄꯤꯅ ꯑꯣꯠꯀꯗꯕꯅꯤ
ꯑ ꯑꯗ ꯑꯉꯥꯡꯁꯨ ꯅꯨꯨꯄꯥ ꯑꯣꯏꯔꯦꯕ
ꯑꯥ
ꯑꯥ ꯑꯗꯨꯗꯤ ꯅꯪꯖꯦ ꯆꯍꯤꯗ ꯅꯠꯇ꯭ꯔꯦꯕ ꯅꯨꯄꯥ ꯍꯥꯏꯔ ꯑꯗꯨꯝ ꯂꯦꯟꯅ ꯊꯥꯗ꯭ꯔꯦ
ꯊꯥꯗ꯭ꯔꯦ ꯊꯥꯗ꯭ꯔꯦ ꯍꯧꯖꯤꯛ
ꯍꯦꯛꯇ ꯑꯣꯠꯂꯒꯦ ꯁꯤꯅꯦꯕ
ꯍꯣꯏ
ꯇꯧꯕꯤꯒꯅꯨ ꯇꯧꯕꯤꯒꯅꯨ ꯅꯕꯨꯛ ꯐꯠꯇꯕꯗꯨ ꯇꯧꯕꯤꯒꯅꯨ ꯅꯨꯡꯁꯤ ꯆꯥꯟꯅꯅ ꯂꯩꯃꯤꯟꯅꯁꯤ
ꯇꯧꯕꯤꯗ꯭ꯔꯒꯗꯤ ꯌꯥꯗ꯭ꯔꯦ
ꯎꯝ ꯍꯌꯦꯡꯋꯥꯥꯏ ꯃꯥ ꯆꯥꯎꯔꯀꯥꯟꯗ ꯎꯠꯄꯤꯒꯅꯤꯀꯣ ꯃꯤꯅ
ꯍꯥ
ꯍꯌꯦꯡ ꯃꯥ ꯆꯥꯎꯔꯀꯥꯟꯗ ꯎꯠꯄꯤꯒꯅꯤꯀꯣ
ꯇꯟꯗ꯭ꯔꯥ ꯀꯤꯗ꯭ꯔꯥ
ꯑꯩꯈꯣꯏꯅꯤꯒꯤ ꯋꯥꯔꯤꯖꯦ ꯂꯩꯁꯤꯜꯂꯛꯇ꯭ꯔꯦ
ꯍꯥ
ꯑꯩꯈꯣꯏ ꯑꯅꯤꯒꯤ ꯋꯥꯔꯤꯁꯦ ꯂꯩꯁꯤꯜꯂꯛꯇ꯭ꯔꯦꯕ
ꯂꯣꯢꯁꯤꯜ ꯂꯛꯇ꯭ꯔꯦꯕ
ꯂꯩꯁꯤꯜꯂꯛꯇ꯭ꯔꯦꯕ
ꯑꯥ ꯑꯥ ꯀꯩꯒꯤꯅꯣ
ꯅꯪ ꯅꯨꯄꯤꯒꯤ ꯋꯥꯔꯤꯗꯣ ꯂꯤꯔꯛꯑꯣ ꯁꯥꯟꯅꯔꯁꯦ
ꯑꯩ ꯅꯨꯄꯤꯒꯤ ꯋꯥꯔꯤꯁꯦ
ꯑꯥ
ꯑꯩ ꯅꯨꯄꯤ ꯂꯩꯁꯨ ꯂꯩꯇꯔꯥ ꯀꯃꯥꯏꯅ ꯁꯥꯎ ꯍꯥꯏꯅꯣ
ꯅꯪ ꯉꯁꯥꯏ ꯁꯥꯔꯝꯃꯤꯗꯨꯗꯤ
ꯑꯩꯅ ꯉꯁꯥꯢ ꯁꯥꯔꯝꯕ ꯅꯨꯄꯤꯗꯨꯔꯣ ꯀꯅꯥꯅ ꯀꯗꯥꯏꯗꯅꯣꯅꯦ ꯅꯪ ꯅꯠꯇ꯭ꯔꯣ ꯑꯩ ꯑꯩꯒ ꯉꯁꯥꯢ ꯁꯥꯟꯅꯔꯤꯗꯣ
ꯅꯠꯇꯦ ꯢꯁ
ꯋꯥꯔꯦꯅꯦ ꯇꯧꯔꯤꯖꯦ ꯑꯩ ꯃꯇꯝ ꯂꯦꯟꯕꯗ
ꯎꯏꯒꯅꯨ ꯍꯩꯌꯥ ꯁꯥꯎꯗ꯭ꯔꯥ ꯉꯁꯥꯏꯗꯤ ꯅꯣꯡ ꯐꯖꯟ ꯆꯨꯔꯝꯕꯅꯦ ꯆꯨꯔꯝꯕꯅꯦ ꯍꯧꯖꯤꯛ ꯁꯥꯒꯠꯂꯤꯁꯦ ꯐꯖꯟ ꯁꯥꯒꯜꯂꯤꯁꯦ ꯅꯨꯡꯁꯥꯒꯥ ꯊꯣꯛꯇꯅ ꯍꯧꯖꯤꯛ
ꯈꯣꯏꯁꯤꯗꯗꯤ ꯃꯝꯃꯦ
ꯎꯝ ꯃꯝꯂꯕꯥ ꯅꯨꯡꯉꯥꯏꯕ꯭ꯔꯥ ꯑꯩꯈꯣꯏꯗꯗꯤ ꯅꯨꯡꯁꯥ ꯊꯣꯛꯂꯛꯑꯦ ꯍꯧꯖꯤꯛ ꯂꯩꯔꯥꯛ ꯀꯥꯗ꯭ꯔꯥ
ꯋꯥ ꯉꯥꯡꯅꯤꯉꯥꯏ ꯂꯩꯁꯤꯜꯂꯛꯇ꯭ꯔꯦꯕ
ꯎꯝ ꯑꯃ ꯍꯦꯛꯇꯥ ꯈꯨꯝꯃꯨ ꯀꯔꯤꯅꯣ ꯅꯪꯒꯤ ꯋꯥꯔꯤ ꯑꯣꯏꯅꯥ ꯂꯩꯔꯛꯑꯣ ꯀꯩꯅꯣ
ꯑꯩ ꯁꯤꯡꯖꯨ ꯆꯥꯕ ꯐꯪꯉꯣꯏꯗꯣꯏꯔꯤꯔꯥ ꯀꯩꯅꯣꯝ ꯇꯧꯔꯦ
ꯎꯝ
ꯇꯥꯗꯤ ꯁꯤꯒꯨꯝꯕꯗꯨꯗꯥ ꯑꯩ ꯅꯪꯁꯦ ꯀꯔꯤ ꯍꯥꯏꯗꯣꯏꯅꯣ ꯑꯩꯁꯦ ꯅꯪ ꯑꯣꯏꯔꯝꯃꯗꯤꯀꯣ ꯍꯧꯖꯤꯛꯁꯦ ꯐꯠ ꯊꯣꯂꯥꯑꯒ ꯂꯧꯔꯒ ꯀꯣꯝꯄꯥꯛ ꯑꯃꯗ ꯂꯧꯔꯒ ꯐꯠ ꯂꯧꯔꯛꯑꯒ
ꯑꯃꯈꯛꯇꯪ ꯆꯥꯕꯗꯤ ꯄꯦꯜꯂꯣꯏꯌꯦ
ꯃꯌꯥꯝ ꯂꯧ ꯀꯩꯒꯤꯅꯣ ꯌꯥꯝꯅꯁꯨ ꯆꯥꯕ ꯉꯝꯃꯣꯏꯗꯥ ꯈꯪꯉꯦꯅ ꯅꯪꯕꯨ ꯎꯝ
ꯑꯩꯒꯤ ꯉꯁꯤ
ꯀꯔꯤꯁꯤꯡꯖꯨ ꯁꯦꯝꯃꯤꯅꯣꯕ
ꯀꯔꯤ
ꯀꯔꯤꯁꯤꯡꯖꯨ ꯁꯦꯝꯃꯤꯕꯥ ꯅꯪ ꯉꯥꯍꯥꯛ ꯉꯥꯍꯥꯛꯇ꯭ꯪ ꯅꯪꯒꯤ ꯀꯣꯟ ꯑꯗꯨ ꯁꯨꯡꯊꯣꯛ ꯊꯣꯛꯂꯛꯑꯔꯣꯏ ꯈꯪꯉꯦ ꯑꯩ
ꯀꯩ ꯊꯣꯛꯂꯛꯑꯔꯣꯏꯌꯦ
ꯅꯪꯒꯤ ꯀꯣꯟꯅ ꯍꯥꯏꯒꯦ ꯍꯥꯏꯕꯗꯣ
ꯎꯝ
ꯑꯗꯨꯁꯨ ꯃꯥꯏ
ꯍꯣ ꯉꯥꯏꯕꯥꯗꯨ ꯀꯥꯎꯒꯔꯗꯤ ꯂꯩꯇꯔ꯭ꯦ ꯀꯩꯅꯣ ꯅꯤꯡꯁꯤꯡꯉꯛꯑꯗꯤ ꯍꯥꯏꯔꯦ ꯅꯤꯡꯁꯤꯡꯉꯛꯇꯔꯗꯤ ꯍꯥꯏꯗ꯭ꯔꯦ
ꯎꯝ ꯑꯗꯨ ꯀꯣꯛꯀꯥꯔꯤꯁꯤꯡꯖꯨ ꯃꯦꯠꯁꯤꯒꯤꯅꯣꯕꯥ ꯀꯣꯕꯤ ꯀꯣꯕꯤ ꯐꯨꯟꯗꯨ
ꯃꯤꯃꯤ
ꯃꯤꯃꯤ ꯀꯔꯤꯒꯥ
ꯈꯪꯗꯦ ꯑꯩꯁꯨ ꯎꯔꯛꯇꯦ ꯐꯖꯅ
ꯑ ꯍꯥꯎꯔꯝꯗ꯭ꯔꯗꯤ
ꯃꯃꯤꯅꯦ ꯑꯗꯒꯤ ꯌꯦꯟꯗꯦꯝꯗꯣ ꯈꯪꯕ꯭ꯔꯥ
ꯑꯥ ꯑꯥ ꯈꯪꯉꯦ ꯈꯪꯉꯦ ꯍꯥꯎꯕꯅꯤꯅꯦ ꯌꯦꯟꯗꯦꯝꯗꯣ